ꯍꯜꯂꯣ ꯍꯜꯂꯣ
ꯑꯩꯗꯣ ꯈꯔ ꯇꯨꯝꯅꯤꯡꯉ ꯇꯨꯝꯅꯤꯡꯉꯒ ꯇꯧꯔꯥ ꯇꯧꯕꯅꯦ ꯅꯩꯕꯅꯦꯕ ꯈꯔ ꯇꯨꯝꯃꯦ ꯇꯨꯝꯕꯒꯨꯝ ꯇꯨꯝꯗꯕꯒꯨꯝ ꯇꯧꯔꯒ ꯂꯩꯕꯅꯦ ꯇꯨꯝꯅꯤꯡꯕꯒꯤ
ꯉꯥꯏꯍꯥꯛ ꯋꯥꯔꯤ ꯇꯧꯁꯦꯗꯅ
ꯎꯝ ꯇꯧꯁꯤ ꯇꯧꯁꯤ ꯀꯩꯩꯅꯣ ꯀꯩ ꯀꯩꯁꯨ ꯀꯥꯏꯗꯦ ꯂꯣꯏꯅ ꯌꯥꯏꯌꯦ ꯑꯩꯅꯗꯤ ꯗꯨꯝ ꯌꯥꯏꯌꯦ ꯋꯥꯔꯤ ꯇꯧꯁꯦ ꯀꯩꯅꯣ ꯅꯪ ꯅꯍꯥꯟ ꯑꯥ ꯅꯣꯏ ꯄꯤꯛꯅꯤꯛ ꯆꯠꯂꯦ ꯍꯥꯏꯕꯗꯣ
ꯑꯥ
ꯃꯥꯟ ꯃꯣꯏ ꯇꯧꯒꯦꯅꯦ
ꯀꯩꯕ
ꯀꯃꯥꯏ ꯀꯃꯥꯏꯟ ꯇꯧꯒꯦꯕ ꯅꯨꯄꯥꯁꯤ ꯉꯥꯛꯇ ꯅꯠꯇ꯭ꯔꯣ ꯅꯣꯏ ꯈꯛ ꯅꯣꯏ ꯉꯥꯛꯇ ꯅꯠꯇ꯭ꯔꯣ
ꯅꯠꯇꯦꯗ ꯂꯣꯏ ꯌꯥꯎꯔꯤꯗ
ꯑꯣ
ꯗꯨꯝ ꯅꯨꯡꯉꯥꯏꯈꯤ ꯍꯥꯏꯇꯥꯔꯦ
ꯀꯥꯃꯥꯏꯟ ꯀꯃꯥꯏꯟ ꯌꯥꯎꯕꯅꯣ ꯈꯔꯗꯤ ꯌꯥꯎꯔꯣꯏ ꯍꯥꯏꯈꯤꯗꯥꯏꯅꯦ
ꯑꯗꯣ ꯅꯨꯃꯤꯗꯣ ꯄꯤꯛꯅꯤꯛ ꯆꯠꯄ ꯗꯣ
ꯎꯝ
ꯄꯤꯀꯅꯤꯛ ꯆꯠꯂꯦ ꯌꯧꯔꯦ ꯃꯐꯝꯗꯨꯗ ꯃꯐꯝꯗꯨꯗ ꯌꯧꯔꯦ ꯑꯗꯨꯒ ꯑꯩꯈꯣꯏ ꯒꯥꯔꯤꯗꯣ ꯈꯥꯝꯃꯦ ꯄꯣꯠꯁꯤꯡꯗꯣ ꯂꯣꯏꯅ ꯊꯥꯡꯊꯔꯦ ꯊꯪꯊꯕ ꯂꯣꯏꯔꯒ ꯀ꯭ꯔꯤꯄꯥꯟ ꯊꯝꯃꯦ ꯅꯨꯡꯁꯥꯥ ꯄꯥꯟꯗꯅꯕ ꯀꯣ
ꯎꯝ
ꯑꯗꯨꯒꯨꯝꯅ ꯊꯝꯃꯦ ꯑꯗꯨꯒ ꯁꯤꯒ ꯃꯣꯏ ꯑꯩꯈꯣꯏ ꯇ꯭ꯔꯤꯄꯥꯟ ꯊꯝꯃꯦ ꯑꯗꯨꯒ ꯌꯧꯔꯕꯅꯦꯅ ꯆꯥꯛ ꯏꯟꯁꯥꯡ ꯆꯥꯅꯕ ꯑꯗꯨꯝ ꯁꯦꯝ ꯁꯥꯕ ꯍꯧꯔꯦ
ꯑꯣ ꯑꯗꯨ ꯑꯗꯨꯗ ꯊꯣꯡꯕꯅꯤꯅꯦ ꯑꯗꯨꯗꯤ
ꯑꯣ ꯑꯗꯨꯗ ꯊꯣꯡꯅꯕ ꯍꯥꯏꯅꯁꯨ ꯁꯦꯝ ꯁꯥꯕ ꯍꯧꯔꯦ ꯒ꯭ꯔꯨꯞ ꯒ꯭ꯔꯨꯞ ꯂꯣꯏꯅ ꯈꯥꯏꯔꯒꯀꯣ
ꯎꯝ
ꯑꯗꯨꯒ ꯃꯤ ꯈꯔꯅꯗꯤ ꯁꯥ ꯁꯦꯝꯕ ꯌꯥꯎꯔꯦ ꯈꯔꯅꯗꯤ ꯆꯥꯛꯇ ꯌꯥꯎꯔꯦ ꯈꯔꯅ ꯁꯦꯂꯥꯠꯇ ꯌꯥꯎꯔꯦ ꯑꯗꯨꯒ ꯈ꯭ꯔꯥꯅ ꯑꯗꯨꯝ ꯀꯩꯅꯣ ꯑꯥ ꯆꯥꯛ ꯀꯩꯅꯣ ꯂꯥꯝꯕꯁꯤꯡꯕꯨ ꯈꯨꯠ ꯆꯥꯅꯕ ꯈꯔ ꯐꯅꯕ ꯍꯥꯏꯅ ꯑꯗꯨꯝ ꯆꯥꯒ ꯕ꯭ꯔꯦꯗꯀꯨꯝꯕꯀꯣ
ꯑ ꯑꯁ ꯑꯗꯨ ꯑꯣꯏꯔꯗꯤ ꯑꯗꯨ ꯍꯥ ꯍꯥꯟꯅ ꯆꯥꯔꯝꯕꯁꯤꯡꯗꯤ ꯈꯔ ꯈꯔ ꯋꯥꯠꯂꯝꯒꯅꯤꯅꯦ ꯃꯣꯏ ꯆꯥꯛ ꯍꯤꯟꯖꯥꯡ ꯀꯩꯀꯥ ꯆꯥꯕꯗꯣ ꯄꯨꯛꯊꯟ ꯍꯥꯟꯅ ꯊꯟꯕꯅꯤꯅ
ꯍꯣꯏ ꯆꯥꯛ ꯍꯤꯟꯁꯥꯡꯗꯨꯗꯤ ꯊꯣꯡꯕ ꯍꯧꯗ꯭ꯔꯤꯗꯅ ꯑꯗꯨ ꯊꯣꯡ ꯑꯗꯨ ꯊꯣꯡꯉꯒ ꯂꯩꯕ ꯃꯇꯝꯗꯨꯗ
ꯑꯣ
ꯊꯣꯡꯉꯒ ꯂꯩꯕ ꯃꯇꯝꯗꯨꯗ ꯑꯗꯨ ꯑꯗꯨꯝ ꯑ ꯀꯩꯅꯣ ꯒꯨꯝꯕ ꯏꯟꯇꯔꯇꯦꯟ ꯒꯨꯝꯕꯥꯀꯣ ꯈꯔ ꯏꯁꯩꯒꯨꯝꯕ ꯏꯁꯩꯒꯨꯝꯕ ꯈꯔ ꯁꯛꯑꯦ ꯑꯗꯨꯒ ꯄꯣꯒ꯭ꯔꯥꯝꯒꯨꯝꯕ ꯈꯔ ꯁꯤꯜꯂꯦ ꯑꯗꯨꯒ ꯃꯤ ꯈꯔꯅ ꯁꯤꯜꯂꯤꯉꯩꯗ ꯃꯤ ꯈꯔꯅ ꯏꯁꯤꯡꯗꯒ ꯏꯔꯣꯏꯕ ꯆꯠꯂꯦ ꯃꯤ ꯈꯔꯅ ꯐꯣꯇꯣ ꯒꯥ ꯀꯞꯄꯁꯨ ꯌꯥꯎꯋꯦ ꯑꯁ ꯑꯗꯨ ꯃꯇꯝꯗꯨ ꯑꯗꯨꯒꯤ ꯁꯂꯥꯠꯇꯨ ꯍꯥꯎꯇꯦꯅꯦ ꯑꯩꯅ ꯆꯥꯅꯤꯡꯗꯕ ꯑꯃ ꯌꯥꯎꯕꯀꯣ ꯀꯩꯅꯣ ꯑꯁꯤ ꯁꯂꯥꯠꯇꯨꯗ ꯃ꯭ꯌꯣꯅꯤꯁ ꯊꯝꯕꯗꯨ
ꯍꯣ
ꯑꯗꯨꯗꯣ ꯈꯔ ꯌꯥꯝ ꯊꯝꯕ ꯑꯗꯨꯗꯣ ꯑꯩꯅ ꯆꯥꯅꯤꯡꯗꯕ
ꯎ ꯍꯝ
ꯑꯗꯨꯒꯤ ꯍꯥꯎꯇꯕ ꯑꯩꯗꯤ ꯌꯥꯝ ꯆꯥꯔꯅꯤ ꯍꯥꯏꯅ ꯈꯟꯕꯅꯦ
ꯅꯪ ꯍꯩꯅꯗꯕꯒꯤ ꯑꯣꯏꯔꯝꯒꯅꯤꯕ ꯑꯩꯗꯤ ꯑꯗꯨꯝ ꯆꯥꯕ ꯌꯥꯏꯌꯦ
ꯑꯞ ꯁꯂꯥꯗꯨꯗ ꯑꯩꯅ ꯃꯤꯌꯣꯅꯤꯁ ꯊꯝꯕꯗꯣ ꯑꯩꯅ ꯄꯥꯝꯗꯕ
ꯑꯗꯨꯅꯦ ꯅꯪ ꯅꯪꯒꯤ ꯄꯥꯝꯗꯕꯒꯤ ꯑꯣꯏꯔꯝꯒꯅꯤꯕ
ꯕ꯭ꯔꯦꯠ ꯕ꯭ꯔꯦꯠ ꯑꯁꯤ ꯀꯩꯅꯣ ꯂꯣꯞꯀꯨꯝꯕꯗ ꯃꯤꯌꯣꯅꯤꯁꯀꯨꯝꯕꯒ ꯊ ꯑꯃꯒ ꯕꯒ꯭ꯔꯒꯤ ꯇꯥꯏꯞꯇ ꯆꯥꯕꯒꯨꯝꯕꯗꯤ ꯑꯃꯅꯦꯕꯀꯣ ꯑ ꯁꯂꯥꯠꯇ ꯊꯝꯃꯒ ꯆꯥꯕꯗ ꯑꯩ ꯑꯩꯅ ꯄꯥꯝꯗꯕ ꯍꯥꯏꯇꯥꯔꯦ ꯑꯗꯨ ꯊꯝꯕꯒꯤ ꯑꯁ ꯑꯩꯗꯤ ꯌꯥꯝ ꯆꯥꯒ‍꯭ꯔꯅꯤ ꯍꯥꯏꯅ ꯈꯔ ꯌꯥꯝ ꯊꯝꯃꯣ ꯍꯥꯏꯅ ꯍꯥꯏꯈ꯭ꯔꯕꯅꯦꯕ ꯆꯛ ꯆꯥꯔꯤꯉꯩꯗ ꯑꯗ ꯊꯝꯕꯤꯌꯦ ꯑꯗꯨꯒ ꯆꯥꯔꯒ ꯃꯍꯥꯎꯗꯣ ꯑꯩꯅ ꯄꯥꯝꯗꯕ ꯑꯗꯨ ꯂꯣꯏꯅ ꯄꯤꯊꯣꯛꯈ꯭ꯔꯦ ꯑꯃꯨꯛ
ꯑꯩꯁꯨ ꯌꯥꯎꯒꯦ ꯇꯧꯔꯒ ꯅꯣꯏꯒ ꯅ ꯃꯤ ꯃꯤ ꯑꯃꯨꯛ ꯒꯔꯤꯁꯦ ꯀꯣꯟꯅꯗꯦ ꯍꯥꯏꯕꯗꯨꯗ
ꯎꯝ ꯑꯩꯈꯣꯏꯗꯨ ꯈꯨꯗꯛꯇ ꯇꯧꯔꯒ ꯒꯥꯔꯤꯗꯨ ꯑꯦ ꯃꯤꯁꯤꯡꯗꯣ ꯈꯨꯗꯛ ꯈꯨꯗꯛꯇꯥ ꯑꯃꯨꯛ ꯈꯨꯗꯛ ꯈꯨꯗꯛꯇ ꯑꯩꯁꯨ ꯑꯩꯁꯨ ꯍꯥꯏꯔꯛꯈ꯭ꯔꯕ ꯑꯗꯨꯝ ꯇꯝꯕꯤ ꯏꯟꯖꯥꯡꯗꯨꯗꯤ ꯍꯥꯎꯋꯤꯗ
ꯎꯝ ꯑꯩꯅ ꯊꯣꯡꯕ ꯃꯥꯟꯕꯒ ꯑꯣꯏꯔꯝꯒꯅꯤ
ꯏꯖꯥꯡꯗꯨꯗꯤ ꯑꯣꯛꯁꯥꯗꯨ
ꯎꯝ
ꯅꯥꯡꯅ ꯊꯣꯡꯕꯅꯦꯕ ꯃꯍꯤꯌ ꯃꯍꯤ ꯌꯥꯎꯗꯕꯤꯗ ꯒ‌ꯣ ꯑꯗꯨꯒ ꯀꯩꯅꯣ ꯀꯣꯕꯤ ꯂꯩꯒꯤ ꯃ‌ꯣꯔꯣꯛꯃ‌ꯦꯠꯄꯥꯥ ꯑꯗꯨꯒꯥ ꯆꯝꯐꯨꯠ ꯏꯔꯣꯟꯕꯒꯨꯝꯕ ꯑꯗꯨꯝ ꯁꯦꯝꯃꯒ ꯆꯥꯔꯦ ꯅꯪꯆꯠ ꯅꯪꯖꯨ ꯇꯨꯝꯅꯤꯡꯉꯕ ꯃꯥꯜꯂ‌ꯦ
ꯈꯔꯗꯤ ꯑꯗꯨꯝ ꯇꯨꯝꯅꯤꯡꯕ ꯍꯧꯔꯦ ꯑꯩꯗꯣ ꯀꯩꯅꯣ ꯑꯁ ꯉ ꯉꯁꯤ ꯑꯦꯛꯖꯥꯝ ꯊꯥꯕꯅꯤꯅꯀꯣ ꯑꯦꯛꯖꯝ ꯂꯩꯕꯒꯤ ꯑꯩꯗꯣ ꯈꯔ ꯂꯥꯔꯤꯛ ꯄꯥꯕꯗꯣ ꯈꯔ ꯀꯨꯏꯅ ꯄꯥꯔꯝꯕ ꯑꯗꯨꯒꯤ ꯑꯗꯨ ꯑꯝ ꯕꯣꯛꯇꯤ ꯌꯦꯡꯕ ꯀꯣ ꯑꯩꯗꯣ
ꯐꯩꯏ ꯐꯩ ꯂꯥꯏꯔꯤꯛ ꯀꯟꯅ ꯄꯥꯎ ꯃꯤ ꯑꯣꯏꯅꯕ
ꯑꯁ ꯉ ꯑꯗꯣ ꯉꯁꯤꯗꯤ ꯄꯥꯗ꯭ꯔꯦ ꯍꯥꯏꯕꯗꯤ ꯑꯁ ꯅꯣꯡ ꯅꯤꯅꯤ ꯗꯨꯝ ꯑꯣꯐ ꯂꯩꯕꯅꯤꯅ ꯑꯃꯨꯛ ꯈꯔ ꯅꯣꯡꯃꯗꯤ ꯑꯗꯨꯝ ꯈꯔ ꯑꯗꯨꯝ ꯉꯟꯅ ꯇꯨꯝꯃꯒꯦꯅ ꯈꯜꯂꯒ ꯂꯩꯕ ꯂꯥꯏꯔꯤꯛ ꯄꯥꯗꯕꯤꯗꯀꯣ ꯑꯁ ꯂꯥꯔꯤꯛ ꯄꯥꯕ ꯍꯧꯔꯗꯤ ꯃꯣꯏꯅ ꯑꯗꯨꯝ ꯌꯦꯡꯉꯒ ꯂꯩꯕ
ꯂꯥꯏꯔꯤꯛꯇꯤ ꯄꯒꯗꯝꯅꯦ ꯍꯣꯏ ꯋꯥꯔꯗꯤ ꯑꯃ ꯋꯥꯔꯗꯤꯀꯣ ꯀꯥꯏꯗꯦ ꯑꯗꯨꯕꯨ ꯂꯥꯏꯔꯤꯛꯇꯤ ꯄꯥꯒꯗꯕꯅꯤ ꯂꯥꯏꯔꯤꯛ ꯄꯥꯔꯒ ꯑꯦꯛꯖꯥꯝ ꯊꯥꯕꯗꯣ ꯅꯨꯡꯉꯥꯏꯇ꯭ꯔꯣ
ꯑꯗꯨꯅꯦ ꯑꯗꯨꯅꯦ ꯑꯩꯈꯣꯏꯗꯤ ꯅꯍꯥꯟꯈꯩꯗꯤ ꯑꯣ ꯑꯣꯟꯂꯥꯏꯟꯗ ꯊꯥ ꯊꯥꯕ ꯃꯇꯝꯁꯨ ꯌꯥꯎꯕꯅꯤꯅ ꯂꯥꯏꯔꯤꯛꯁꯨ ꯄꯥꯗꯦ
ꯂꯥꯏꯔꯤꯛ ꯄꯥꯗꯅ ꯑꯦꯛꯖꯥꯝ ꯊꯥꯕꯗꯨꯗꯤ ꯑꯃꯇꯥ ꯈꯪꯗꯦ
ꯂꯥꯔꯤꯛꯁꯨ ꯂꯩꯗꯦ ꯂꯥꯔꯤꯛꯁꯨ ꯄꯗꯦ
ꯑꯗꯨꯅꯤ ꯍꯧꯖꯤꯛꯇꯤ ꯂꯥꯏꯔꯤꯛꯁꯦ
ꯍꯧꯖꯤꯛꯇꯤ ꯌꯥꯝ ꯄꯥꯈ꯭ꯔꯦꯗ ꯍꯧꯖꯤꯛꯇꯤ ꯌꯥꯝ ꯄꯥꯈ꯭ꯔꯦ ꯍꯥꯟꯅꯗꯒꯤ ꯑꯗꯨꯝ ꯑꯦꯛꯖꯥꯝ ꯂꯥꯛꯇ꯭ꯔꯤꯉꯩꯗꯒꯤꯀꯣ ꯑꯗꯨꯝ ꯂꯣꯏꯅ ꯍꯩꯕꯒꯨꯝ ꯇꯧꯔꯦꯕ
ꯐꯩꯌꯦ ꯐꯩ ꯀ꯭ꯂꯥꯁꯇꯣ ꯐꯖꯅ ꯌꯥꯎꯔꯗꯤ ꯑꯗꯨꯝ ꯒ꯭ꯌꯥꯟ ꯇꯥꯕꯅꯤ ꯅꯪ ꯒꯌ꯭ꯥꯟ ꯇꯔꯒ ꯑꯦꯛꯖꯥꯝ ꯃꯇꯝꯗꯁꯨ ꯏꯕ ꯅꯨꯡꯉꯥꯏꯗꯅꯀꯣ ꯐꯖꯅ ꯌꯥꯎꯔꯈ꯭ꯔꯗꯤ
ꯎꯝ
ꯑꯦꯛꯖꯥꯝꯗꯤ ꯊꯥꯕ ꯅꯨꯡꯉꯥꯏꯕ꯭ꯔꯣ ꯉꯁꯤ
ꯈꯪꯗꯦꯗ ꯃꯥꯊꯣꯡ ꯃꯔꯝ ꯈꯪꯗꯦꯗ ꯀꯩꯅꯣ ꯇꯧꯕꯧꯕꯒꯤꯀꯣ ꯑꯁ ꯃꯇꯝꯗꯣ ꯑꯗꯨꯝ ꯊꯨꯅꯥ ꯃꯇꯝꯗꯨ ꯊꯨꯅ ꯇꯥꯕꯒꯤ ꯑꯁ ꯌꯥꯝ ꯄꯥꯝ ꯃꯨꯏ ꯑꯩ ꯑꯟꯁꯔꯗꯣ ꯐꯖꯅ ꯌꯥꯝ ꯈꯠ ꯌꯥꯝ ꯐꯖꯗꯣꯏꯗꯣ
ꯍꯥ ꯅꯪꯅ ꯍꯥꯏꯅꯤꯡꯉꯤꯁꯦ ꯑꯩꯁꯦ ꯈꯔ ꯑꯦꯛꯖꯥꯝꯁꯦ ꯊꯥꯕ ꯅꯨꯡꯉꯥꯏꯇ꯭ꯔꯦ ꯁꯤꯅꯦꯕ
ꯎꯝ ꯃꯇꯝ ꯃꯇꯝꯗꯣ ꯀꯣꯟꯅꯗꯕꯒꯤ ꯑꯗꯨꯝ ꯍꯥꯏꯕꯕꯨꯗꯤ ꯊꯥꯕ ꯕ ꯀꯩꯅꯣꯗꯤ ꯇꯧ ꯑ ꯍꯩ ꯈꯪꯗ꯭ꯔꯦꯗꯤ ꯅꯠꯇ꯭ꯔꯦꯕ ꯑꯗꯨꯝ ꯈꯪꯉꯦꯕ ꯑꯟꯁꯔꯁꯤꯡꯗꯣ ꯈꯪꯉꯦꯕ
ꯑꯗꯨꯏ ꯏꯕꯗꯨ
ꯃꯇꯝꯗ ꯑꯣ ꯑꯩꯗꯣ ꯑꯟꯁꯔꯗꯣ ꯍꯥꯟꯅꯒꯤ ꯑꯃ ꯑ ꯑꯃꯒꯤ ꯍꯥꯟꯅꯒꯤ ꯀꯣꯏꯁꯟꯗꯣ ꯑꯗꯨꯗꯣ ꯑꯩꯗꯣ ꯐꯖ ꯖꯅ ꯌꯦꯡꯍꯧꯗꯕ ꯑꯗꯨ ꯀꯅꯥꯅ ꯏꯒꯨꯅꯣ ꯍꯥꯏꯗ꯭ꯔꯦꯗꯣ ꯐꯖꯅ ꯌꯦꯡꯍꯧꯗꯕꯗ ꯑꯗꯨꯗꯣ ꯑꯩꯗꯣ ꯑꯣꯟꯅ ꯇꯩꯅꯅꯒ ꯏꯎ ꯎ ꯏꯔꯝꯕ ꯋꯥꯅꯦꯕ ꯑꯩꯗꯣ ꯑꯗꯨꯗꯤ ꯂꯣꯏꯅꯃꯨ ꯊꯠꯂꯒ ꯑꯃꯨꯛ ꯏꯕ ꯍꯧꯕ ꯑꯗꯨꯗꯒꯤ ꯃꯇꯝ ꯌꯥꯝ ꯆꯪꯈ꯭ꯔꯕ ꯃꯥꯜꯂꯦ ꯑꯩꯅ ꯏꯕ ꯍꯥꯎꯕꯗ ꯏꯃꯥꯟꯅꯕꯤꯗꯣ ꯄꯦꯖ ꯑꯍꯨꯝꯗ ꯏꯔꯒ ꯂꯩꯔꯦꯕ ꯑꯩꯗꯤ ꯐ ꯄꯦꯁ ꯑꯃꯗ ꯏꯌꯦꯅꯦꯕ
ꯈꯪꯕꯁꯤꯡꯗꯣ ꯍꯥꯟꯅ ꯅꯪꯅ ꯐꯖꯅ ꯈꯪꯕꯁꯤꯡꯗꯨ
ꯈꯪꯉꯦ ꯈꯪꯉꯦ ꯑꯩꯗꯣ ꯈꯪꯉꯦ ꯑꯗꯣ ꯈꯪꯕꯗꯣ ꯑꯩꯗꯣ ꯀꯣꯏꯁꯟꯗꯣ ꯐꯖꯅ ꯄꯥꯔꯝꯗꯕ ꯄꯥꯗꯕ ꯑꯗꯨꯒꯤ ꯑꯩꯗꯣ ꯑꯃꯨꯛ ꯑꯣꯟꯅ ꯇꯥꯏꯅꯅ ꯏꯔꯦꯕ
ꯎꯝ ꯑꯗꯨꯗꯨ ꯅꯪꯒꯤꯗꯃꯛ ꯀꯩꯅꯣ ꯄꯔꯥ ꯑꯃ
ꯑꯁ ꯑꯩ
ꯇꯝꯕꯤꯕ ꯍꯥꯏꯕ ꯇꯥꯔꯦꯗ
ꯑꯦꯖꯥꯝ ꯀꯣꯏꯁꯟꯕꯨꯗꯤꯀꯣ
ꯑꯩꯅ ꯑꯗꯨꯝ ꯈꯪꯕ ꯌꯥꯎꯋꯦꯕ ꯂꯣꯏꯅ ꯂꯣꯏꯅ ꯈꯨꯝꯕ ꯌꯥꯕꯅꯦꯕ ꯑꯗꯣ ꯑꯩꯒꯤ ꯃꯇꯝ ꯌꯥ ꯐꯪꯗꯕꯁꯦ ꯑꯁꯤꯗ ꯑꯁꯤꯗꯒꯤ ꯑꯣꯏꯅ ꯂꯩꯔꯔꯣꯏ ꯑꯩꯒꯤꯁꯦ
ꯑꯗꯨꯅꯦ ꯑꯩꯅ ꯍꯥꯏꯔꯤꯁꯦ ꯅꯪꯅ ꯈꯪꯕꯁꯤꯡꯗꯣ ꯍꯥꯟꯅ ꯐꯖꯅ ꯏꯊꯣꯛꯈ꯭ꯔꯣ ꯑꯗꯨ ꯑꯣꯏꯔꯗꯤ ꯈꯟ ꯋꯥ ꯑꯥ ꯈꯟ ꯈꯜꯂꯒ ꯏꯕꯒꯤ ꯃꯇꯝꯁꯨ ꯂꯩꯇ꯭ꯔꯦꯗꯅ ꯈꯪꯕꯗꯨ ꯑꯗꯨꯝ ꯏꯈ꯭ꯔꯗꯤ ꯏꯁꯇ꯭ꯔꯦꯠꯇ
ꯑꯗꯨꯝ ꯏꯕꯅꯤ ꯅꯍꯥꯟꯁꯨ ꯅꯍꯥꯟꯁꯨ ꯑꯩ ꯑꯗꯨꯝ ꯏꯕꯅꯤ ꯑꯗꯨ ꯄꯦꯁ ꯃꯉꯥ ꯇꯔꯨꯛ ꯃꯉꯥ ꯇꯔꯨꯛ
ꯑꯗꯨ ꯑꯣꯏꯔꯗꯤ ꯅꯪ ꯏꯕ ꯈꯔ ꯆꯞꯄꯦ ꯍꯥꯏꯇꯥꯔꯦ
ꯇꯞꯄꯕꯨꯗꯤ ꯍꯥꯏꯔꯅꯨ ꯃꯇꯝꯗꯣ ꯀꯣꯟꯅꯗꯦ ꯑꯩꯈꯣꯏꯒꯤ ꯑꯥ ꯌꯥꯡꯈꯩꯃꯥ ꯌꯥꯡꯈꯩꯒꯤꯗꯣ ꯇꯔꯥ ꯇꯔꯥꯒꯤꯗꯣ ꯃꯉꯥ ꯄꯤꯕꯒꯤꯀꯣ
ꯑꯥ
ꯑꯍꯨꯝ ꯈꯛ ꯃꯔꯤ ꯐꯥꯎ ꯌꯥꯝꯈ꯭ꯔꯦꯗꯅ ꯑꯗꯨꯗ ꯃꯉꯥ ꯄꯤꯕꯒꯤ ꯃꯉꯥ ꯄꯤꯕꯗꯣ ꯃꯉꯥꯗ ꯄꯦꯁ ꯃꯉꯥ ꯇꯔꯨꯛ ꯇꯔꯦꯠ ꯃꯉꯥ ꯇꯔꯨꯛ ꯑꯗꯨꯝ ꯏꯔꯗꯤ ꯃꯇꯝ ꯀꯌꯥ ꯆꯪꯈ꯭ꯔꯅꯤ ꯈꯜꯂꯣ
ꯑꯗꯨꯒꯤꯅꯦ
ꯑꯗꯨ ꯃꯤ ꯑꯇꯩꯁꯤꯡꯗꯨꯗꯤ ꯑꯗꯨꯝ ꯎꯝ
ꯃꯣꯏꯅ ꯇꯦꯟꯅ ꯏꯕꯒꯤ ꯃꯣꯏꯅ ꯇꯦꯟꯅ ꯏꯕꯒꯤ ꯍꯣꯏ ꯑꯗꯣ ꯑꯌꯥꯝꯕꯗꯤ ꯀꯣꯟꯅꯗꯦꯗ ꯑꯁꯤꯁꯦ ꯀꯩꯅꯣ ꯇꯧꯔꯗꯤ ꯃꯥ ꯑꯗꯨ ꯌꯥꯡꯈꯩ ꯄꯨꯂꯞ ꯃꯉꯥꯗꯨ ꯌꯥꯡꯈꯩ ꯇꯧꯗ꯭ꯔꯗꯤ ꯐꯗꯣꯏꯕ ꯍꯥꯏꯕꯗꯤ ꯑꯃꯗꯨ
ꯑꯥ
ꯎꯝ